ꯀꯥꯕ꯭ꯔꯣ
ꯍꯥꯏ ꯀꯩꯗꯧꯕ꯭ꯔꯣ
ꯑꯗꯨꯝ ꯂꯩꯌꯦ ꯅꯪꯗꯤ
ꯑꯩꯁꯨ ꯑꯗꯨꯝ ꯂꯩꯌꯦ ꯑꯉꯥꯡ ꯄꯝꯃꯒ ꯅꯪꯗꯤ ꯀꯗꯧ ꯂꯩꯕ꯭ꯔꯥ ꯗ꯭ꯔꯃꯥ ꯌꯦꯡꯕ꯭ꯔꯣ
ꯌꯦꯡꯗꯦꯗ ꯑꯗꯨꯝ ꯂꯦꯞꯂꯒ ꯂꯩ
ꯑꯩꯁ ꯂꯦꯞꯄꯒ ꯂꯩꯕꯀꯣ ꯐꯝꯕ ꯌꯥꯗ꯭ꯔꯣ
ꯌꯥꯏꯌꯦ ꯌꯥꯕꯨꯗꯤ ꯑꯗꯣ ꯂꯦꯞꯄ ꯈꯔ ꯊꯕꯛ ꯆꯤꯟꯕ ꯍꯥꯏꯕ ꯇꯥꯔꯦ ꯑꯩꯈꯣꯏꯒꯤ
ꯑꯁ ꯂꯦꯞꯄꯒꯤ ꯊꯕꯛꯅꯤꯅꯦ
ꯑ
ꯂꯦꯞꯄꯒꯤ ꯊꯕꯛꯅ ꯅꯨꯡꯉꯥꯏꯕꯅꯤꯅꯦ ꯑꯗꯨꯗꯤ ꯆꯥꯛꯇꯤ ꯆꯥꯔꯕꯣ
ꯆꯥꯔꯦ ꯅꯪꯗꯤ
ꯑꯩꯈꯣꯏꯁꯨ ꯆꯥꯔꯦ ꯀꯔꯤ ꯍꯤꯟꯖꯥꯡ ꯆꯥꯒꯦ
ꯈꯣꯏꯁꯦ ꯗꯥꯜ ꯖꯥꯏꯌꯦ ꯗꯥ
ꯑ ꯑꯖꯤꯛ ꯁꯝꯃꯔꯅꯤꯅ ꯗꯥꯜ ꯈꯛꯇ ꯆꯥꯅꯩꯅꯦ
ꯑ ꯑꯁ ꯅꯪꯁꯨ ꯗꯥꯜ ꯆꯥꯕ꯭ꯔꯥ
ꯑꯩꯁꯨ ꯗꯥꯜ ꯆꯥꯏꯅꯦ ꯉꯥꯡꯁꯨ ꯗꯥꯜ ꯆꯥꯕ ꯉꯁꯤꯁꯨ ꯆꯥꯕ ꯑꯁ ꯗꯥꯜ ꯉꯠꯇ ꯉꯥꯏ ꯂꯥꯁꯇ ꯍꯋꯥꯏ ꯃꯥꯟꯒꯗꯧꯔꯦ ꯍꯥꯎꯕꯒꯤ
ꯍꯥꯎꯕ꯭ꯔꯣꯅꯦ ꯗꯥꯜꯕꯣ
ꯍꯥꯎꯕꯅꯦꯗ ꯀꯥꯡꯁꯣꯏ ꯆꯥꯔꯖꯨ ꯍꯥꯎꯕꯅꯦ
ꯆꯝꯐꯨꯠ ꯆꯥꯔꯖꯨ ꯊꯥꯎ ꯉꯧꯔꯁꯨ ꯅꯠꯇ꯭ꯔꯥ
ꯗꯨꯅꯦ ꯍꯥꯏꯗꯤ ꯍꯋꯥꯏ ꯍꯋꯥꯏ ꯀꯩꯅꯣꯗꯣ ꯃꯁꯨꯨꯔꯤꯗꯣ ꯃꯁꯨꯨꯔꯤꯔꯣ ꯃꯥꯅꯤ ꯑꯗꯨꯗꯤ ꯍꯥꯎꯋꯦ ꯅꯣꯏꯅ ꯊꯥꯎ ꯉꯧꯔ ꯆꯥꯕ꯭ꯔꯣ
ꯊꯥꯎꯉꯣ ꯑꯍꯣꯏ ꯑꯗꯨꯝ ꯊꯥꯎ ꯉꯧꯔꯒ ꯆꯥꯏꯌꯦ ꯑꯩꯈꯣꯏ ꯍꯣꯁꯇꯦꯜꯗ ꯂꯩꯕꯒꯤꯀꯣ ꯗꯥꯜ ꯈꯛꯇ ꯑꯗꯨꯝ ꯆꯥꯕꯒꯤ ꯃꯁꯛꯐꯥꯎ ꯌꯦꯡꯅꯤꯡꯗ꯭ꯔꯕꯅꯦ
ꯑꯣ
ꯍꯣꯁꯇꯦꯜꯗ ꯂꯩꯕꯖꯤꯡꯗꯤ ꯆꯥꯅꯤꯡꯉꯔꯣꯏꯅꯦ
ꯍꯣꯏ
ꯑꯈꯣꯏꯅ ꯂꯩꯇꯕꯩ ꯃꯨꯛ ꯆꯥꯕꯅꯤꯅꯦ ꯗꯨꯗꯤ
ꯑꯣ ꯃꯔꯥꯛ ꯃꯔꯥꯛꯇ ꯆꯥꯔꯗꯤ ꯍꯥꯎꯗꯣꯏꯅꯦꯕ ꯃꯍꯥꯎ ꯈꯪꯗꯣꯏꯅꯦꯕ ꯑꯗꯨ ꯅꯠꯇ꯭ꯔꯦꯕ ꯑꯩꯈꯣꯏꯗꯤ ꯅꯨꯡꯇꯤ ꯃꯣꯔꯅꯤꯡ ꯏꯚꯤꯅꯤꯡ ꯑꯌꯨꯛ ꯅꯤꯡ ꯊꯤꯜ ꯑꯗꯨꯝ ꯆꯥꯕꯒꯤ
ꯂꯣꯏꯔꯦꯗꯅ ꯍꯋꯥꯏ ꯃꯥꯜꯂ ꯊꯣꯛꯄꯅꯤꯀꯣ ꯍꯣꯁꯇꯦꯜꯗꯒꯤ
ꯃꯥꯂꯦ
ꯍꯋꯥꯏ ꯆꯥꯃꯜꯂꯁꯨ ꯃꯥꯟꯒꯅꯤꯅꯦ
ꯍꯋꯥꯏ ꯊꯣꯛꯔꯗꯤ ꯐꯥꯕ
ꯕ꯭ꯔꯦꯛ ꯂꯩꯇ꯭ꯔꯣ
ꯁꯝꯃꯔ ꯕꯦꯛ ꯊꯥꯕ ꯂꯣꯏꯈ꯭ꯔꯦ ꯍꯞꯇꯥ ꯑꯃ
ꯑꯁ ꯍꯟꯗꯛꯇꯤ ꯌꯥꯝ
ꯍꯣꯏ ꯌꯥꯝꯗꯦ
ꯍꯣꯁꯇꯦꯜ ꯂꯩꯕꯗꯨ ꯀꯣꯂꯦꯖ ꯀꯥꯔꯒ ꯂꯩꯕ꯭ꯔꯣ
ꯅꯠꯇꯦ ꯑꯩꯈꯣꯏꯗꯣ ꯅꯔꯁꯤꯡ ꯇꯝꯕ ꯑꯗꯨꯒꯤ
ꯑꯣ
ꯁꯣꯝꯗꯤ
ꯌꯥꯝ ꯐꯩꯅꯦ ꯑꯩꯗꯤ ꯀꯣꯂꯦꯖ ꯂꯣꯏꯔꯒ ꯑꯗꯨꯝ ꯂꯩ ꯐ꯭ꯔꯤꯗ
ꯅꯨꯡꯉꯥꯏꯌꯦꯗ ꯗꯨꯅ
ꯅꯨꯡꯉꯥꯏꯌꯦ ꯐ꯭ꯔꯤꯒꯤ ꯊꯕꯛꯅ
ꯍꯣꯏ ꯃꯥꯅꯦ ꯐ꯭ꯔꯤ ꯑꯣꯏꯔꯒ ꯑꯁꯤ ꯅꯨꯡꯉꯥꯏꯇ꯭ꯔꯣ
ꯑꯗꯨꯅꯦ ꯊꯕꯛ ꯇꯧꯔ ꯋꯥꯅꯤꯡꯉꯥꯏꯅꯤ
ꯃꯥꯅꯦ ꯃꯥꯅꯦ
ꯀꯗꯧꯒꯅꯤ ꯀꯅꯥ ꯀꯅꯥ ꯂꯩꯕ꯭ꯔꯥ ꯍꯧꯖꯤꯛꯇꯤ ꯕꯣꯜꯖꯦ
ꯕꯤꯁꯤꯡ
ꯕꯣꯜꯖꯦ ꯌꯦꯡꯕꯅꯦ ꯑꯗꯨ ꯑꯁ ꯃꯣꯏꯒꯤ ꯇꯥꯏꯃꯤꯡꯗꯣ ꯌꯥꯝ ꯆꯥꯟꯅꯗꯦꯅꯦ ꯇꯤꯒꯤ ꯇꯨꯝꯅꯤꯡꯕꯗ ꯉꯝꯗꯦ
ꯎꯝ
ꯅꯣꯏꯗꯤ ꯌꯦꯡꯗ꯭ꯔꯣ ꯍꯣꯁꯇꯦꯜꯗ ꯂꯩꯕꯗꯣ
ꯌꯦꯡꯗꯦꯗ ꯑꯩꯈꯣꯏꯁꯨ ꯀꯩꯅꯣꯒꯤ ꯑꯥ ꯍꯣꯏ ꯄꯣꯔꯇꯦꯒꯣꯜ ꯁꯥꯟꯅꯕꯗꯣ ꯑꯗꯨ ꯅꯨꯃꯤꯠ ꯈꯛꯇ ꯁꯥ ꯑꯗꯨ ꯅꯨꯃꯤꯠ ꯈꯛꯇ ꯌꯦꯡꯕꯤꯌꯦ
ꯅꯨꯡꯉꯥꯏꯕꯅꯤꯍꯦ ꯕꯣꯜꯁꯨ ꯑꯣꯏꯗꯤ ꯀꯣꯔꯤꯌꯟ ꯗ꯭ꯔꯃꯥꯒ ꯌꯦꯡꯗ꯭ꯔꯣ
ꯌꯦꯡ ꯍꯟꯗꯛꯇꯤ ꯌꯦꯡꯗ꯭ꯔꯦꯗ ꯍꯥꯟꯅꯗꯤ ꯌꯥꯝꯅ ꯌꯦꯡꯉꯝꯕꯅꯦ ꯍꯟ ꯗꯛ ꯗꯤ ꯃꯇꯝꯁꯨ ꯂꯩꯇꯕ ꯌꯦꯡꯅꯤꯡꯉꯥꯏꯗꯣ ꯑꯗꯨꯒꯤ ꯑꯗꯨ ꯌꯦꯡꯕ ꯍꯧꯔꯗꯤ ꯌꯥꯝꯅ ꯑꯦꯗꯤꯛ ꯆꯨꯋꯦꯕ ꯇꯣꯛꯅꯤꯡꯗꯕꯗꯣ
ꯆꯨꯑꯦ ꯆꯨꯑꯦ ꯑꯁ ꯇꯨꯝꯅꯤꯡꯉꯥꯏ ꯈꯪꯗꯕꯅꯦ ꯑꯦꯄꯤꯁꯣꯠ ꯂꯣꯏꯗ꯭ꯔꯤꯐꯥꯎ ꯌꯦꯡꯕꯗꯣ
ꯍꯣꯏ ꯍꯣꯏ ꯑꯃꯨꯛ ꯌꯦꯡꯅꯤꯡꯕ ꯑꯃꯨꯛ ꯌꯦꯡꯅꯤꯡꯕ ꯎꯝ
ꯅꯪꯒꯤ ꯚꯣꯏꯁꯁꯦ ꯈꯔ ꯇꯞꯄ ꯃꯥꯜꯂꯦ
ꯀꯩ ꯍꯥꯏꯕ
ꯅꯪꯒꯤ ꯚꯣꯏꯁꯇꯣ ꯈꯔ ꯇꯞꯄꯦꯕ
ꯐꯥꯖꯅ ꯇꯥꯗꯕ꯭ꯔꯥ ꯑꯩꯅ ꯉꯥꯡꯕ
ꯑꯥ ꯐꯥꯖꯅ ꯇꯥꯗꯕ
ꯑꯣ ꯍꯧꯖꯤꯛꯇꯤ
ꯈꯔ ꯈꯔ ꯇꯥꯔꯦ
ꯀꯅꯥ ꯀꯅꯥ ꯂꯩ
ꯍꯩꯁ ꯑꯩꯅ ꯑꯉꯥꯡ ꯄꯝꯔꯒ ꯂꯩꯌꯦ
ꯑꯣ ꯅꯕꯥꯅꯤ ꯈꯥꯛꯇꯔꯥ
ꯑꯣ ꯏꯆꯦꯈꯣꯏꯁꯨ ꯂꯩ ꯏꯆꯦꯈꯣꯏꯅ ꯑꯁꯣꯝꯗ ꯑꯩꯅ ꯑꯉꯥꯡ ꯇꯨꯝꯍꯟꯕ ꯑꯗꯨꯒꯤ ꯀꯥ ꯑꯃꯗ ꯂꯩꯕ
ꯑꯣ ꯑꯣ ꯅꯨꯡꯉꯥꯏꯔꯦꯅꯦ
ꯑꯉꯥꯡ ꯂꯧꯕꯗꯣ ꯅꯨꯡꯉꯥꯏꯔꯦ ꯊꯕꯛ ꯁꯨꯗꯕꯤꯗ ꯅꯨꯡꯉꯥꯏꯌꯦꯗ
ꯍꯥ ꯍꯩꯅꯕ꯭ꯔꯣꯕ ꯑꯉꯥꯡ ꯑꯗꯨꯝ ꯂꯧꯕꯗꯣ
ꯍꯥꯥ
ꯑꯉꯥꯡ ꯂꯧꯕꯗꯣ ꯍꯩꯅꯕ꯭ꯔꯣ
ꯍꯩꯅꯩꯗ ꯏꯆꯦ ꯏꯆꯦ ꯃꯆꯥꯁꯤꯡ ꯌꯥꯝ ꯂꯧꯔꯛꯈ꯭ꯔꯕꯅꯤꯅ ꯁꯤꯁꯨ ꯏꯆꯦ ꯃꯆꯥꯅꯦ
ꯐꯥꯏꯌꯦ ꯑꯗꯨꯗꯤ
ꯑꯗꯨꯅꯦ ꯏꯆꯦ ꯍꯥꯟꯅ ꯌꯨꯝ ꯄꯥꯟꯕ ꯂꯩꯕꯁꯤꯗꯤ ꯑꯗꯨꯝ ꯑꯩꯈꯣꯏꯅ ꯂꯧꯕ ꯇꯥꯕꯅꯤ ꯎꯄꯥꯏ ꯂꯩꯇꯦ
ꯃꯥꯅꯦ ꯃꯥꯅꯦ ꯍꯌꯦꯡꯋꯥꯏ ꯍꯦꯟꯅ ꯍꯩꯗꯣꯏꯅꯦ ꯅꯪꯅ ꯑꯗꯣ
ꯑꯋ ꯇ꯭ꯔꯦꯅꯤꯡꯅꯤ
ꯇ꯭ꯔꯦꯅꯤꯡ ꯍꯣꯏ ꯌꯨꯝꯗꯒꯤ ꯂꯣꯏꯅ ꯇ꯭ꯔꯦꯟꯅꯤꯡ ꯇꯧꯗꯣꯏꯅꯤ ꯑꯥ
ꯑꯗꯨꯅꯦ ꯍꯌꯦꯡꯋꯥꯏ ꯈꯔ ꯅꯨꯡꯉꯥꯏꯅꯤ
ꯍꯣꯏ ꯍꯌꯦꯡꯋꯥꯏ ꯑꯣꯏꯅ ꯅꯪꯒꯤ ꯍꯁꯕꯦꯟꯗ ꯂꯧꯍꯟꯕ
ꯑ
ꯑꯩꯗꯤ ꯂꯧꯔꯛꯈ꯭ꯔꯕꯅꯦ ꯍꯥꯏꯅ ꯅꯪꯒꯤ ꯅꯨꯄꯥꯗꯣ ꯅꯪꯅ ꯍꯥꯏꯔꯒ ꯀꯣ
ꯑꯗꯨꯅꯦ ꯑꯩ ꯑꯉꯥꯡ ꯌꯥꯝ ꯂꯧꯔꯛꯑꯦ ꯄꯦꯜꯂꯦ ꯍꯥꯏꯔꯒ ꯀꯣ ꯑꯗꯨꯔꯅꯤ ꯅ ꯑꯃꯨꯛ ꯂꯧꯔꯣꯒ ꯅꯪꯁꯨ ꯇ꯭ꯔꯦꯅꯤꯡꯗꯤ ꯂꯣꯏꯅ ꯍꯩꯔꯝꯃꯅꯤꯗ
ꯑꯗꯨꯝ ꯍꯣꯏ ꯈꯔ ꯈꯔ ꯑꯗꯨꯝ ꯑꯗꯨꯝ ꯍꯩꯔꯝꯃꯅꯤ ꯍꯣꯏ ꯍꯥꯏꯌꯦ
ꯍꯥꯏꯔꯝꯒꯅꯤ
ꯍꯌꯦꯡꯗ ꯑꯉꯥꯡꯕꯨ ꯀꯔꯤ ꯐꯣꯔꯃꯨꯂꯥ ꯂꯩꯕ ꯅꯠꯇꯦ ꯅꯠꯇ꯭ꯔꯥ
ꯑꯗꯨ ꯍꯦꯛ ꯇꯨꯝꯗ꯭ꯔꯒꯗꯤ ꯍꯦꯛ ꯀꯞꯍꯜꯂꯒ ꯇꯨꯝꯍꯟꯕ ꯅꯠꯇ꯭ꯔꯥ
ꯃꯥꯅꯦ ꯑꯗꯨ ꯆꯥꯛ ꯂꯥꯝꯃꯗꯤ ꯄꯤꯕꯤꯕ
ꯑꯗꯨꯅꯤ ꯌꯥꯝ ꯂꯥꯏꯕꯅꯤꯗ ꯑꯉꯥꯡ ꯂꯕꯨꯗꯤ
ꯅꯨꯃꯤꯠ ꯆꯨꯞꯄꯗꯤ ꯂꯧꯕ ꯉꯝꯗꯦꯍꯦ ꯑꯉꯥꯡꯁꯤꯡ ꯅꯥꯕꯁꯨ ꯑꯩ ꯇꯜꯂꯦ
ꯋꯥꯕꯅꯤ ꯑꯉꯥꯡ ꯁꯦꯅꯕꯁꯨ
ꯍꯣꯏ
ꯊꯕꯛ ꯑꯃꯅꯤ
ꯃꯥꯟ
ꯅꯪ ꯆꯍꯤ ꯀꯌꯥ ꯁꯨꯔꯒꯦ
ꯑꯩ ꯆꯍꯤꯁꯦ ꯀꯨꯟ ꯃꯔꯤ
ꯎꯝ
ꯅꯪꯗꯦ
ꯌꯥꯏꯗ ꯑꯩꯅ ꯆꯍꯤ ꯑꯃꯈꯛꯇ ꯇ꯭ꯋꯦꯟꯇꯤ ꯐꯥꯏꯚ ꯀꯨꯟ ꯃꯉꯥ ꯁꯨꯔꯦ
ꯀꯩꯅꯣꯗ ꯍꯟꯗꯛꯅ ꯁꯨꯗꯣꯏꯔꯥ
ꯑꯥꯎ
ꯀꯩꯔꯤ ꯀꯔꯤ ꯊꯥꯗ
ꯍꯟꯗꯛꯅ ꯁꯨꯈ꯭ꯔꯦ ꯃꯥꯔꯁꯀꯤ ꯊꯥꯗ
ꯑꯣ ꯑꯗꯨ ꯈꯤꯇꯪꯒꯤ ꯋꯥꯅꯤꯅ ꯑꯩꯁꯨ ꯖꯨꯂꯥꯏ ꯇꯧꯔꯗꯤ ꯁꯨꯔꯅꯤꯗ ꯀꯨꯟ ꯃꯉꯥ ꯑꯗꯨꯝ ꯍꯥꯏꯕ ꯌꯥꯔꯕꯅꯦ ꯊꯥ ꯈꯛꯇꯅꯤ ꯀꯨꯟ ꯃꯉꯥ ꯍꯥꯏꯕ ꯌꯥꯔꯕꯅꯦ
ꯀꯨꯟ ꯃꯉꯥꯅꯦ ꯀꯨꯟ ꯃꯉꯥ ꯀꯗꯧꯅꯤ ꯆꯍꯤꯁꯦ ꯁꯨꯝ ꯌꯥꯝꯃꯛꯑꯦ ꯁꯛꯁꯨ ꯑꯗꯨꯝ ꯍꯅꯔꯦ ꯒꯌꯥꯟ ꯇꯥꯗ꯭ꯔꯦ
ꯈꯪꯍꯧꯗꯦ ꯑꯗꯨꯝ ꯆꯠꯄꯗꯣ
ꯑꯗꯨꯅꯦ ꯆꯍꯤꯗꯤ ꯅꯨꯄꯤꯗꯤ ꯆꯍꯤ ꯑꯗꯨꯝ ꯌꯥꯝꯃꯛꯄꯒ ꯑꯗꯨꯝ ꯍꯜꯟꯅꯨꯔꯅꯤ ꯀꯔꯤ ꯇꯧꯒꯅꯤ ꯂꯜꯂꯦ ꯁꯅꯨꯕꯗꯤ
ꯌꯨꯝ ꯄꯥꯟꯕꯒꯤ ꯃꯇꯝ ꯌꯧꯔꯛꯑꯅꯤꯅꯦ